ꯍꯂꯣ ꯎꯝ ꯇꯥꯏꯌꯦ ꯇꯥꯏ
ꯆꯥꯛ ꯆꯥꯔꯕ꯭ꯔꯣ
ꯆꯥꯔꯦ ꯆꯥꯔꯦ ꯅꯪꯗꯤ ꯆꯥꯔꯕ꯭ꯔꯣ
ꯆꯥꯗ꯭ꯔꯤꯗ
ꯑꯩꯁ ꯊ‌ꯦꯡꯉꯦꯍꯦ
ꯑꯧ ꯑꯌꯨꯛꯇꯤ ꯑꯩꯈꯣꯏꯗꯤ ꯇꯥꯟ ꯆꯥꯕꯅꯤꯅ ꯍꯧꯖꯤꯛ ꯆꯥꯈꯤꯔꯣꯏ ꯍꯣꯔꯦꯟ ꯆꯥꯒꯗꯕꯅꯦ
ꯑꯣ ꯄꯨꯡ ꯀꯤꯌꯥ ꯀꯤꯌꯥꯗ ꯆꯥꯕ꯭ꯔꯣꯅꯣꯏ
ꯄꯨꯡ ꯇꯔꯥꯃꯥꯊꯣꯏ ꯕꯥꯔꯣ ꯑꯗꯨꯋꯥꯏꯗ
ꯑꯣ
ꯍꯧꯖꯤꯛꯇꯤ ꯅꯠꯇꯦ
ꯄꯨꯡ ꯕꯥꯔꯣ ꯇꯥꯗꯧꯔꯤꯅ
ꯑꯥ
ꯀꯅꯥ ꯀꯅꯥ ꯂꯩꯕꯔꯣ
ꯑꯩ ꯏꯊꯟꯗ ꯂꯩꯗ
ꯂꯩꯕ ꯅꯨꯡꯉꯥꯏꯕ꯭ꯔꯣ
ꯈꯪꯗꯦ ꯅꯨꯡꯉꯥꯏ ꯍꯥꯏꯇꯥꯔꯦ ꯅꯪꯗꯤ ꯅꯨꯡꯉꯥꯏꯕ꯭ꯔꯥ ꯍꯥ
ꯑꯦꯝ ꯑꯦꯜꯒꯁꯥꯟꯅꯗꯕ꯭ꯔꯣ
ꯅ ꯁꯟꯅꯗꯦꯗ
ꯁꯟꯅꯔꯗꯤ ꯁꯅꯃꯤꯟꯅꯁꯦ ꯍꯥꯏꯒꯦ ꯇꯧꯕꯅꯤꯗꯥ
ꯑꯗꯨ ꯁꯦꯟꯅꯗ꯭ꯔꯦ ꯑꯩꯗꯤ
ꯀꯔꯤ ꯁꯥꯟꯅꯕ꯭ꯔꯥ ꯑꯗꯨꯗꯤ
ꯀꯔꯤꯁꯨ ꯁꯦꯟꯅꯥꯗꯦ ꯗꯦ ꯑꯩꯗꯤ
ꯐꯨꯠꯕꯣꯜꯒꯨꯝꯕ ꯌꯦꯡꯗꯔꯣ
ꯐꯨꯠꯕꯣꯜꯁꯦ ꯑꯩ ꯁꯞꯄꯣꯔꯠ ꯇꯧꯕ ꯇꯤꯝ ꯑꯗꯨꯝ ꯂꯥꯛꯄꯗꯤ ꯌꯦꯡꯉꯦ ꯑꯗꯨꯕꯨ ꯑꯇꯩꯗꯤ ꯌꯦꯡꯗꯦ
ꯀꯅꯥꯕꯨ ꯁꯞꯄꯣꯔꯠ ꯇꯧꯕ꯭ꯔ ꯅꯪꯗꯤ ꯃꯦꯁꯤ ꯁꯞꯄꯣꯔꯠ ꯇꯧꯕ ꯃꯥꯜꯂꯦꯗ
ꯃꯦꯁꯤ ꯇꯧꯗꯦꯗ
ꯀꯅꯥꯔꯣ
ꯑꯥ ꯑꯁꯤ ꯀꯅꯥ ꯃꯃꯤꯡꯗꯣ ꯀꯥꯎꯈꯔꯦꯅꯦ ꯆꯤꯁ ꯃꯅꯤꯄꯨꯔꯗ ꯐꯥꯎꯕ ꯑꯉꯥꯡ ꯑꯃ ꯂꯩꯗꯅ
ꯃꯅꯤꯄꯨꯔꯗ ꯐꯥꯎꯕ ꯑꯃ
ꯑꯥ ꯀꯩ ꯍꯥꯏꯁꯦꯔꯥ ꯑꯁꯤ ꯕꯤꯁꯅꯨꯄꯨꯔ -ꯕꯤꯁꯅꯨꯄꯨꯔ ꯍꯣꯇꯦꯜꯂ ꯕꯤꯁꯅꯨꯄꯨꯔꯗ ꯍꯣꯇꯦꯜ ꯐꯝꯕ ꯅꯨꯄꯥ ꯑꯃ ꯂꯩꯌꯦꯅꯥ
ꯑꯥ
ꯑꯗꯨ ꯐꯨꯠꯕꯣꯜ ꯌꯥꯝ ꯍꯩꯕ ꯃꯤꯅ ꯂꯩꯅꯦ ꯃꯥ ꯋꯥꯔꯜ ꯀꯞ ꯁꯩꯅꯥꯏꯕ
ꯑꯣ
ꯑꯣ ꯃꯥꯔꯃꯦ ꯃꯥꯒꯤ ꯃꯤꯡꯗꯣ ꯇꯣꯟ ꯀꯔꯤ ꯍꯥꯏ ꯇꯣꯟ ꯗꯣꯡ ꯂꯪ ꯍꯥꯏꯕ꯭ꯔꯥ ꯃꯍꯥꯏꯝꯅꯦ ꯃꯥꯗꯣ ꯃꯁꯤꯒꯤ ꯊꯣꯛ ꯉꯁꯤ ꯁꯤꯟꯅꯔꯒꯦ ꯇꯧꯏ ꯍꯥꯏ
ꯉꯁꯤ ꯑꯣꯏꯔꯝꯃꯣꯏꯗ ꯑꯗꯣ ꯉ ꯍꯌꯦꯡ ꯑꯣꯏꯗꯧ ꯃꯥꯜꯂꯦꯗ ꯑꯗꯨ ꯑꯉꯥꯡꯒꯤꯗꯤ
ꯈꯪꯗꯦꯗ ꯉꯁꯤ ꯍꯥꯏꯕꯒꯨꯝ ꯇꯧꯕ ꯍꯌꯦꯡ ꯍꯥꯏꯕꯗꯨ ꯉꯁꯤ ꯅꯨꯡꯗꯥꯡ ꯇꯨꯌꯦ-ꯇꯨꯌꯦꯜꯐ ꯀꯨꯝꯕ ꯋꯥꯖꯅꯦꯗ ꯑꯗꯨ ꯍꯥꯏꯗꯤ ꯈꯪꯗꯦꯗ ꯑꯩꯁꯨ
ꯅꯪ ꯌꯦꯡꯒꯗꯕ꯭ꯔꯣ
ꯌꯦꯡꯒꯅꯤ ꯃꯥ ꯃꯥꯗꯨ ꯁꯟꯅꯔꯗꯤ
ꯑꯣ
ꯃꯁꯝꯒ ꯌꯥꯝ ꯁꯥꯡꯒꯀꯣ ꯄꯥꯈꯪ ꯌꯥꯝ ꯐꯩꯅꯤ ꯑꯗꯨ ꯅꯨꯄꯥꯗꯣ ꯄꯣꯁꯁꯨ ꯌꯥꯝ ꯍꯩꯌꯦ
ꯀꯩꯅꯣꯗꯨꯔꯣ ꯏꯀꯪ ꯀꯪꯂꯒ ꯂꯩꯕ ꯃꯤꯗꯨꯔꯣ ꯑꯣꯏꯔꯝꯒꯅꯤꯅꯦ
ꯅꯠꯇꯦꯍꯦ
ꯏꯀꯪ ꯀꯪꯉꯒ ꯃꯁꯝ ꯁꯥꯡꯉꯒ
ꯎ ꯆꯥꯛ- ꯆꯥꯛ ꯌꯥꯝ ꯆꯥꯔꯒ ꯃꯁꯜ ꯌꯥꯝ ꯆꯥꯑꯣꯀꯣ
ꯑꯩꯗꯤ ꯑꯗꯨꯗꯤ ꯈꯪꯗꯦ ꯏꯀꯪ ꯀꯪꯂꯒ ꯃꯁꯝ ꯁꯥꯡꯂꯒ
ꯏꯄꯥ ꯄꯥꯔꯒ ꯃꯤꯗꯨꯗꯤ ꯈꯪꯉꯦ ꯑꯗꯨ
ꯑꯗꯣꯗꯤ ꯈꯪꯗꯦꯗ ꯅꯣꯏꯒꯤ ꯐ꯭ꯔꯦꯟ ꯑꯣꯏꯔꯝꯅꯤ
ꯎꯝ ꯑꯣꯏꯔꯝꯒꯅꯤ
ꯎꯝ ꯑꯩꯗꯤ ꯈꯪꯗꯦ
ꯅꯪꯁꯦ ꯀꯔꯤ ꯌꯦꯟꯁꯥꯡ ꯄꯥꯝꯕ꯭ꯔꯣ
ꯌꯤ ꯌꯦꯟ ꯖꯦ ꯑꯗꯨꯝ ꯐꯦꯕꯣꯔꯥꯏꯠ ꯑꯣꯏ ꯍꯥꯏꯇꯥꯔꯦ ꯌꯦꯟꯒꯤ ꯃꯈꯣꯡꯒꯨꯝꯕ ꯀꯂꯩꯖꯥꯒꯨꯝꯕꯒꯣ ꯃꯅꯨꯡꯒꯤ ꯁꯥꯥꯗꯣ ꯌꯦꯟꯗꯨ ꯑꯗꯨ ꯌꯥꯝꯅ ꯊꯥꯎꯗꯣ ꯂꯨꯞꯔ ꯉꯥꯎꯕꯗꯣ ꯎꯝ ꯑꯗꯨꯗ ꯍꯥꯎꯕꯁꯤꯗꯤ ꯄ꯭ꯂꯦꯠ ꯑꯅꯤ ꯑꯍꯨꯝ ꯑꯁ ꯀꯨꯀꯔ ꯑꯃꯗꯤꯗꯨꯝ ꯂꯣꯏꯁꯤꯟꯒꯅꯤꯗ
ꯑꯣ ꯑꯗꯨꯗꯤ ꯑꯉꯥꯡ ꯑꯣꯏꯔꯤꯅꯀꯣ ꯌꯦꯟ ꯁꯤꯗꯒꯤ
ꯍꯣꯏ ꯑꯉꯥꯡ ꯑꯣꯏꯔꯤ ꯍꯥꯏꯇꯥꯔꯦ ꯍꯣꯏ ꯅꯣꯏꯒꯨꯝꯅ ꯑꯍꯟ ꯑꯣꯏꯗꯕꯅꯤꯅꯀꯣ ꯑꯩꯈꯣꯏꯗꯤ ꯅꯣꯏꯗꯤ
ꯎꯝ
ꯀꯩꯊꯦꯜꯗ ꯉꯥ ꯌꯣꯟ ꯂꯩꯕ ꯃꯤꯕꯨ
ꯀꯅꯥꯅ ꯑꯩ ꯀꯩꯊꯦꯜꯗ ꯉꯥ ꯌꯣꯂꯦ ꯍꯥꯏꯕ ꯑꯩ ꯑꯣꯏꯔꯝꯃꯣꯏꯗ
ꯅꯪ ꯅꯠꯇ꯭ꯔꯗꯤ ꯀꯅꯥ ꯌꯣꯟꯒꯅꯤ
ꯅꯨꯄꯤꯒ ꯊꯤꯔꯕ꯭ꯔꯣ ꯅꯪꯕꯣ
ꯅꯨꯄꯤ ꯆꯤꯠ ꯊꯤꯒꯦ ꯇꯧꯋꯦ
ꯊꯤꯒꯦ ꯇꯧꯋꯦ ꯊꯤꯗ꯭ꯔꯤꯕ
ꯎꯝ
ꯑꯁ ꯅꯨꯄꯤ ꯃꯁꯛꯇꯤ ꯌꯦꯡꯅꯤꯡꯈ꯭ꯔꯦꯍꯦ
ꯍꯣꯏ ꯐꯖꯩ ꯍꯥꯏꯇꯥꯏ
ꯐꯩ ꯐꯩ
ꯅꯪꯗꯤ ꯌꯨꯝ ꯄꯥꯟꯈ꯭ꯔꯕꯅꯅꯤ ꯅꯨꯄꯥꯗꯣ ꯆꯦꯟꯊ꯭ꯔꯤ ꯍꯥꯏꯕꯒꯨꯝ ꯇꯧꯋꯤꯗ ꯅꯪꯒꯤꯗꯣ
ꯅꯪꯗꯤ ꯑꯩꯕꯨ ꯀꯃꯥꯏꯅ ꯈꯪꯕ
ꯈꯪ ꯑꯗꯨꯝ ꯈꯪꯉꯤꯗ
ꯆꯨꯝꯅ ꯕꯨꯛꯇꯒ ꯋꯥꯔꯤ ꯊꯦꯡꯅꯕ꯭ꯔꯣ ꯉꯁꯤ ꯈꯕ꯭ꯔꯗꯒ ꯊꯦꯡꯅꯕ꯭ꯔꯣ
ꯏꯃꯥꯟꯅꯕ ꯈꯔ ꯁꯤꯡꯅ ꯍꯥꯏꯕꯀꯣ
ꯑꯣ ꯅꯃꯥꯟꯅꯕꯁꯤꯡꯗꯤ ꯑꯩ ꯑꯃꯐꯥꯎ ꯈꯪꯗꯦꯅꯦ
ꯑꯩ ꯈꯪꯔꯝꯔꯣꯏ ꯑꯗꯨ ꯀꯣꯜꯗꯤ ꯇꯧ ꯇꯧꯔꯝꯃꯤ ꯍꯥꯏ ꯅꯪꯒ
ꯈꯪꯗꯦꯗ ꯑꯩ ꯃꯣꯏꯒꯤ ꯅꯝꯕꯔꯒ ꯂꯩꯇꯦꯗ
ꯂꯩꯗꯤ ꯂꯩꯇꯕ ꯑꯗꯨꯕꯨ ꯀꯣꯜꯗꯤ ꯇꯧꯔꯛꯢ ꯍꯥꯏ ꯈꯪꯗꯦ ꯑꯩꯁꯨ
ꯀꯅꯥꯁꯤꯡꯅꯣꯅꯦ ꯃꯃꯤꯡ ꯍꯥꯏꯔꯛꯑꯣꯅꯦ
ꯃꯃꯤꯡꯗꯣ ꯑꯩꯗꯣ ꯈꯪꯗꯦꯗ ꯀꯅꯥ ꯃꯃꯤꯡꯗꯣ ꯄꯪꯍꯥꯏ ꯍꯥꯏ ꯌꯥꯕ꯭ꯔꯥꯅꯦ
ꯗꯤꯡꯀ꯭ꯋꯥꯂꯁ ꯀꯧꯕ꯭ꯔꯣ
ꯑꯥ ꯅꯠꯇꯦ ꯀꯔꯤꯅꯣꯗ ꯁꯤꯒꯝ ꯃꯤꯡꯗꯤ ꯉꯁꯤ ꯈꯛꯇꯪ ꯇꯥꯌꯦ ꯇꯥꯏꯗ
ꯎꯝ ꯌꯥꯝ ꯇꯔꯛꯀꯅꯤ ꯅꯣꯏꯗꯒ ꯎꯠꯁꯣꯏ ꯍꯧꯗꯕ꯭ꯔꯣ ꯍꯧꯔꯗꯤ ꯂꯪꯔꯛꯎꯗꯅ
ꯎꯁꯣꯏꯕꯨ ꯀꯃꯥꯏ ꯍꯧꯔꯨꯅꯤ ꯁꯤꯗ ꯌꯨꯝꯗ
ꯍꯧꯕ ꯌꯥꯏꯅ ꯌꯨꯝꯗ ꯎꯁꯣꯏꯗꯤ ꯌꯨꯝꯗ ꯍꯧꯕꯅꯤꯅꯦ
ꯍꯧꯔꯗꯤ ꯆꯥꯔꯣꯗꯅ
ꯑꯩꯈꯣꯏꯗꯤ ꯂꯣꯏ ꯆꯥꯈ꯭ꯔꯦ
ꯆꯗ꯭ꯔꯗꯤ ꯑꯗꯨꯝ ꯆꯥꯗ꯭ꯔꯦꯗꯅ ꯆꯥ ꯂꯣꯏ ꯆꯥꯊꯣꯛꯈ꯭ꯔꯗꯤ ꯇꯨꯡꯒꯤ ꯈꯟꯗ꯭ꯔꯒ ꯅꯣꯏꯗꯤ ꯑꯗꯨꯝ ꯎ ꯎꯕ ꯆꯥꯔ ꯂꯩꯔꯗꯤ ꯀꯃꯥꯏꯅ
ꯍꯣꯏꯅꯦ ꯇꯨꯡꯒꯤ ꯈꯜꯂꯗꯤ ꯁꯤꯔꯅꯤꯅꯦ ꯍꯥꯟꯅ
ꯍꯣꯔꯦꯟ ꯀꯔꯤ ꯆꯥꯒꯅꯤ ꯍꯌꯦꯡꯒꯤ ꯀꯔꯤ ꯆꯥꯒꯅꯤ ꯈꯪꯗꯦ ꯍꯧꯖꯤꯛ ꯆꯥꯔꯗꯤ ꯂꯣꯏꯔꯦ ꯉꯁꯤ ꯆꯥꯔꯗꯤ ꯂꯣꯏꯕ ꯈꯟ ꯂꯩꯔꯦ ꯅꯣꯏꯗꯤ
ꯅꯣꯏ ꯅꯃꯥꯅ ꯅꯪꯉꯣꯟꯗ ꯉꯁꯤ ꯍꯥꯏꯕ꯭ꯔꯥ ꯑꯗꯨ
ꯀꯔꯤꯒꯤꯅꯣꯗ ꯑꯩꯕꯨ ꯏꯃꯥꯅ ꯀꯔꯤ ꯀꯔꯤ ꯀꯔꯤ ꯍꯥꯏꯕꯅꯣ
ꯅꯣꯏ ꯅꯃꯥꯅ ꯉꯁꯤꯗꯤ ꯅꯪꯉꯣꯟꯗ ꯍꯥꯏꯕ ꯃꯥꯜꯂꯤꯗ ꯑꯗꯨ ꯋꯥꯗꯣ ꯑꯗꯨꯒꯤ ꯑꯩꯉꯣꯟꯗ ꯇꯝꯕ ꯑꯣꯏꯔꯝꯒꯅꯤꯗ
ꯍꯥꯏꯗꯤꯅꯦ ꯅꯪ ꯅꯈꯣꯏꯗꯤ ꯁꯤꯒꯨꯝꯕ ꯋꯥꯍꯩꯁꯦ ꯇꯥꯔꯝꯂꯣꯏ
ꯑꯩꯈꯣꯏꯗꯤ ꯃꯔꯝ ꯑꯣꯛꯄꯅꯤꯅ ꯑꯗꯨꯒꯨꯝꯕ ꯋꯥꯍꯩꯒ ꯇꯥꯗꯦ ꯑꯩꯈꯣꯏꯗꯤ
ꯑꯣꯛꯂꯝꯒꯅꯤ ꯑꯗꯨ ꯌꯨꯝꯗ ꯂꯩꯔꯨꯅꯨ ꯆꯠꯈ꯭ꯔꯣ ꯌꯥꯝꯅ ꯑꯣꯛꯄꯒꯤꯅꯦꯕ
ꯍꯣꯏꯅꯦ ꯆꯠꯂꯁꯨ ꯑꯃꯨꯛ ꯍꯜꯂꯛꯀꯅꯤꯅ ꯈꯣꯏꯗꯤ
ꯑꯗꯨꯕꯨ ꯍꯟꯗꯤ ꯍꯟꯂꯦ ꯗꯨ ꯆꯠꯈ꯭ꯔꯣꯗꯤ ꯍꯥꯏꯈ꯭ꯔꯦꯗꯅ ꯑꯗꯨ ꯑꯗꯨꯝ ꯆꯠꯇꯤ ꯆꯠꯇꯦ
ꯆꯠꯅꯤꯡꯉꯥꯏꯒꯤꯗꯣ ꯅꯨꯄꯥꯅ ꯂꯧꯕꯤꯗꯕꯒꯤꯀꯣ ꯂꯩꯔꯤꯕꯅꯦ
ꯁꯛꯇꯨꯗꯤ ꯀꯅꯥꯅ ꯉꯥ ꯌꯣꯟꯕꯤ ꯃꯥꯜꯂꯒ
ꯁꯛ ꯊꯤ ꯍꯥꯏꯕꯁꯨ ꯈꯪꯉꯦꯗ
ꯍꯣꯏ ꯑꯗꯣ ꯃꯤꯡꯁꯦꯜꯗꯣ ꯈꯔ ꯈꯔ ꯌꯦꯡꯉꯣ
ꯀꯔꯤꯒꯤ ꯃꯤꯡꯁꯦꯜꯅꯤ ꯑꯩꯈꯣꯏꯗꯤ ꯄꯩꯁꯥ ꯂꯩꯇꯦ ꯃꯤꯡꯁꯦꯟ ꯂꯩꯅꯤꯉꯥꯏꯒ
ꯑꯣ ꯌꯦꯡꯉꯨꯔꯁꯨ ꯀꯥꯟꯅꯔꯣꯏꯗ ꯆꯦꯟꯁ ꯐꯪꯉꯔꯣꯏ
ꯆꯦꯟꯁꯇꯤ ꯀꯔꯤꯅꯣ ꯑꯩ ꯈꯪꯗꯤꯌꯦ
ꯑꯩꯁꯨ ꯈꯪꯗꯦ ꯀꯥꯏꯌꯦ ꯃꯤꯡꯁꯦꯜ ꯌꯦꯡꯉꯁꯨ ꯀꯌꯥ ꯈꯦꯠꯅꯔꯣꯏꯕ ꯑꯗꯨꯝ ꯂꯩꯅꯦꯕ ꯌꯦꯡꯗꯕꯅ ꯐꯩ
ꯑꯗꯨꯗꯤ ꯁꯛ ꯐꯖꯕꯁꯤꯡꯒ ꯋꯥꯔꯤ ꯁꯥꯟꯅꯔꯒꯦꯔꯣ
ꯁꯛ ꯐꯖꯕꯁꯤꯡꯗꯣ ꯂꯩꯇꯕ ꯑꯩꯒꯤꯁꯨ
ꯂꯩꯔꯝꯒꯅꯤꯗ ꯌꯥꯝꯅ ꯇꯦꯛꯁ ꯌꯥꯝ ꯊꯅꯔꯝꯒꯅꯤꯗ ꯑꯩꯉꯣꯟꯗ ꯄꯥꯎ ꯇꯝꯃꯦꯗ
ꯍꯣꯏ ꯍꯣꯏ ꯇꯝꯂꯛꯀꯅꯤ ꯌꯥꯝꯅ ꯆꯦꯛꯁꯤꯟꯅꯔꯦ ꯑꯣ
ꯈꯣꯏꯗꯤ ꯁꯛ ꯊꯤꯕꯅꯤꯅ ꯋꯥꯔꯤ ꯁꯥꯟꯅꯅꯤꯡꯉꯥꯏꯒ ꯏꯀꯥꯏꯖꯔꯦꯗ
ꯏꯀꯥꯏꯒꯅꯣꯗ ꯏꯀꯥꯏꯒꯅꯣꯒ ꯑꯩꯈꯣꯏ ꯋꯥꯔꯤ ꯁꯥꯟꯅꯕꯅꯥꯗꯤ ꯐꯖꯔꯛꯒꯅꯤ
ꯐꯖꯅꯤꯡꯗꯕꯗꯣ ꯊꯤꯔꯒ ꯀꯅꯥ ꯂꯧꯕꯤꯕ꯭ꯔꯥ ꯍꯥꯏꯕꯗꯨꯣ ꯌꯦꯡꯅꯤꯡꯉꯦ ꯑꯩꯈꯣꯏꯁꯨ
ꯑ ꯑꯗꯨꯑꯣꯏꯗꯤ ꯂꯧꯔꯣ
ꯐꯖꯕ ꯑꯍꯦꯟꯕ ꯄꯥꯝꯕ ꯃꯤꯁꯤꯡ ꯌꯥꯝꯃꯟꯕꯒꯤ ꯊꯤꯔꯒ ꯂꯥꯏꯔꯒ ꯂꯩꯕꯗꯣ ꯀꯅꯥ ꯂꯧꯕ꯭ꯔꯥ ꯌꯦꯡꯒꯦꯅꯦ ꯑꯩꯈꯣꯏꯁꯨ
ꯍꯣꯏ ꯍꯣꯏ ꯍꯣꯏ ꯑꯗꯨ ꯌꯦꯡꯉꯣ ꯌꯦꯡꯉꯣ ꯂꯧꯕꯤꯕ ꯌꯥꯝ ꯂꯩꯒꯅꯤꯗ ꯀꯔꯤꯅꯣꯗ ꯍꯧꯖꯤꯛꯀꯥꯟꯗꯤ ꯁꯛ ꯌꯦꯡꯗ꯭ꯔꯦꯗ ꯊꯕꯛ ꯀꯟꯅ ꯁꯨꯕ ꯆꯥꯛ ꯌꯥꯝ ꯌꯥꯝ ꯆꯥꯕ ꯍꯣ
ꯅꯪ ꯑꯣꯏꯔꯝꯒꯅꯤꯅꯦ
ꯆꯥꯛ ꯌꯥꯝ ꯌꯥꯝ ꯆꯥꯕ ꯊꯕꯛ ꯌꯥꯝ ꯁꯨꯗꯕ ꯇꯨꯝꯃꯒꯔꯩꯕ ꯁꯤꯡꯗꯣ ꯄꯥꯝ ꯄꯥꯝꯃꯦ ꯍꯥꯏ ꯍꯧꯖꯤꯛꯀꯥꯟꯗꯤꯀꯣ ꯊꯕꯛ ꯀ꯭ꯔꯤ ꯀꯔꯥꯁꯨ ꯐꯪꯗꯕ ꯒꯣꯚꯔꯃꯦꯟꯒꯤ ꯊꯕꯛꯁꯨ ꯐꯪꯗꯕ ꯑꯗꯨꯒ
ꯑꯗꯨꯗꯤ ꯌꯥꯝ ꯂꯩꯕꯅꯤꯅꯦ ꯄꯥꯝꯕ꯭ꯔꯣ ꯌꯥꯝ ꯂꯩꯌꯦ ꯑꯗꯨꯒꯨꯝꯕꯗꯤ
ꯄꯥꯝꯃꯗꯤ ꯄꯤꯔꯛꯀꯦ
ꯍꯧꯖꯤꯛꯇꯤ ꯄꯥꯝꯗ꯭ꯔꯦꯗ ꯄꯥꯝꯃꯨꯒꯗꯤ ꯈꯪ ꯅꯤꯒꯦ ꯅꯪꯕꯨ
ꯀꯩ ꯍꯧꯖꯤꯛꯇꯤ ꯀꯔꯤꯒꯤ ꯄꯥꯝꯗꯕ ꯍꯧꯖꯤꯛꯁꯨ ꯂꯧꯔꯣꯅ
ꯁꯤ ꯍꯧꯖꯤꯛꯇꯤ ꯇꯜꯂꯤꯍꯩ
ꯌꯥꯝꯃꯟꯕꯒꯤ ꯊꯝꯕ ꯂꯩꯇ꯭ꯔꯥꯕ꯭ꯔꯣ
ꯍꯣꯏ ꯏꯁꯇꯣꯔꯦꯁꯇꯣ ꯌꯥ ꯌꯥꯗ꯭ꯔꯦꯅꯦ ꯐꯣꯟ ꯐꯣꯟ ꯑꯅꯧꯕ ꯑꯃꯨꯛ ꯄꯥꯏꯔꯒ ꯏꯁꯇꯣꯔꯦꯁ ꯌꯥꯝꯕꯗꯨ ꯂꯩ ꯀꯥꯟꯗ ꯇꯧꯔꯒꯦ
ꯐꯖ ꯐꯖꯕꯁꯤꯡ ꯈꯔ ꯎꯔꯗꯤ ꯏꯁ꯭ꯀ꯭ꯔꯤꯟ ꯁꯣꯠꯅ ꯏꯁ꯭ꯇꯣꯔꯦꯖꯇꯣ ꯊꯜꯂꯝꯃꯅꯤꯅꯦ
ꯍꯣꯏ ꯍꯣꯏ ꯌꯥꯝꯈ꯭ꯔꯥꯕꯅꯤ ꯅꯪ ꯈꯪꯗꯕꯒꯤꯅꯤ
ꯃꯇꯝꯁꯦ ꯀꯃꯥꯏ ꯀꯃꯥꯏ ꯇꯧꯔꯒ ꯀꯃꯥꯏꯟ ꯀꯃꯥꯏꯟ ꯂꯩꯒꯗꯧꯔꯤꯕꯅꯣ ꯈꯪꯗ꯭ꯔꯦꯗꯥ
ꯑꯩ ꯈꯪꯗ꯭ꯔꯦ ꯑꯩꯁꯨ ꯀꯔꯤ ꯇꯧꯒꯅꯤ ꯅꯪꯗꯤ ꯀꯔꯤ ꯀꯔꯤ ꯊꯕꯛ ꯁꯨ ꯂꯩꯕ꯭ꯔꯣ
ꯑꯩꯔꯣ
ꯑꯥ
ꯑꯩꯕꯨ ꯊꯕꯛ ꯁꯨꯗꯦ ꯊꯕꯛ ꯁꯨꯕ ꯍꯩꯇꯦ ꯑꯩꯈꯣꯏꯗꯤ
ꯑꯣ ꯊꯕꯛꯁꯨ ꯇꯝꯃꯨꯅꯦ ꯅꯣꯏ ꯍꯣꯏ ꯍꯌꯦꯡ ꯋꯥꯥꯏ ꯊꯕꯛ ꯁꯨꯕ